ꯍ ꯍꯣꯏ ꯏꯇꯥꯥꯎ ꯅ ꯏꯕꯥꯏ ꯀꯧ ꯍꯦ
ꯇꯗꯔꯤ ꯀꯣ ꯅꯪꯁꯨꯣ
ꯑꯁ ꯍꯧꯖꯤꯛꯇ ꯆꯥꯛ ꯆꯥꯔꯤꯁꯤ ꯑꯩ ꯈꯔ ꯊꯦꯡꯃꯒꯦꯀꯣ ꯊꯕꯛ ꯍꯥꯏꯕꯗꯤ ꯌꯨꯝꯒꯤ ꯊꯕꯛ ꯂꯩꯕꯀꯣ
ꯎꯝ
ꯑꯗꯨ ꯍꯧꯖꯤꯛꯃꯛꯇ ꯆꯥꯛ ꯆꯥꯔꯒ ꯂꯩꯔꯤꯅꯦ ꯅꯪꯗꯤ
ꯑꯦꯔ
ꯍꯣꯏ
ꯑꯩꯗꯤ ꯍꯧꯖꯤꯛ ꯁꯤꯅ ꯂꯥꯁ ꯇꯧꯔꯒꯦꯅ
ꯑꯣ ꯌꯥꯝ ꯐꯔꯦ ꯐꯔꯦ ꯑꯗꯨꯗꯤ ꯑꯩꯁꯨ ꯀꯩ ꯍꯥꯏꯁꯤꯔ ꯉꯁꯥꯏ ꯑꯩꯁꯨ ꯇ꯭ꯔꯥꯏ ꯇꯧꯕꯅꯤꯃꯀꯣ ꯑ ꯅꯦꯠꯋꯥꯛ ꯐꯠꯇꯕꯒꯤ ꯃꯥꯜꯂꯦꯀꯣ ꯑꯗꯨ ꯃꯤ ꯈꯔꯁꯨ ꯇꯧꯋꯦ ꯑꯗꯨꯕꯨ ꯃꯈꯣꯏꯗ ꯇꯨꯝꯈ꯭ꯔꯕ ꯃꯥꯜꯂꯦ ꯍꯧꯖꯤꯛꯀꯤ
ꯎꯝ
ꯅꯪꯗꯤ ꯋꯥ ꯀꯞ ꯌꯦꯡꯉꯗꯣ
ꯑꯗꯦ ꯌꯦꯟꯔ ꯥꯁꯤ ꯏ ꯇ ꯃꯅꯦꯂ ꯁꯤꯒꯤꯗꯤ ꯐ ꯇ ꯁꯨꯔꯦ
ꯑꯣ ꯅꯪꯗꯣ
ꯑ
ꯑꯗꯣ ꯐꯣꯔꯇꯤꯅ ꯑ ꯊꯥꯔꯇꯤꯅꯣ
ꯅꯠꯇꯦ ꯑꯩꯗꯤ ꯊꯥꯔꯇꯤꯗꯨꯗꯤ ꯅꯍꯥꯟꯅ ꯂꯣꯏꯈ꯭ꯔꯦ
ꯑꯥ
ꯑꯃꯨꯛꯁꯤ ꯔꯤꯁꯤꯞ ꯈꯛꯇ ꯇꯧꯕꯁꯦ
ꯍꯣꯏ
ꯐꯣꯔꯇꯤ ꯇꯥꯏꯝꯁ ꯌꯧꯔꯦꯕ
ꯑ ꯑꯗꯨ ꯔꯤꯁꯤꯞꯀꯤꯁꯨ ꯂꯤꯃꯤꯠ ꯂꯩꯀꯣ
ꯑꯣ ꯂꯩꯕ ꯃꯥꯜꯂꯦꯗ ꯍꯧꯖꯤꯛ ꯑꯩ ꯑꯩꯕꯨꯁꯦ ꯀꯌꯥꯝ ꯇꯧꯕ ꯌꯥꯅꯗ꯭ꯔꯕ ꯃꯥꯜꯂꯦ
ꯑꯣ ꯑꯣ ꯑꯗꯨ ꯑꯩꯗꯣ ꯈꯪ ꯈꯪꯗꯦꯗ ꯍꯥꯏ ꯍꯥꯏꯗꯤ ꯔꯤꯁꯦꯟꯂꯤ ꯖꯣꯏꯟ ꯇꯧꯕꯅꯤꯅꯀꯣ
ꯎꯝ
ꯑꯗꯨꯒꯅꯤ ꯑꯩ ꯏꯃꯥꯟꯅꯕꯁꯤꯡꯅ ꯃꯗꯨꯗ ꯇꯧꯋꯣ ꯑꯗꯨ ꯍꯥꯏꯕꯗꯤ ꯅꯪꯁꯨ ꯂꯣꯟꯁꯨ ꯌꯥꯝ ꯈꯪꯉꯅꯤ ꯑꯗꯨꯒ ꯀꯩ ꯍꯥꯏꯁꯤꯔꯥ ꯅꯨꯄꯤꯁꯤꯡꯁꯨ ꯌꯥꯝ ꯂꯥꯏꯌꯦ ꯑꯗꯣ ꯑꯗ ꯍꯥꯏꯕꯀꯣ ꯃꯥꯁꯦ
ꯑꯥ
ꯃꯥ ꯍꯥꯏꯕꯁꯦ ꯇꯁꯦꯡꯅ ꯆꯨꯝꯃꯤ ꯍꯥꯏꯕꯗꯤ
ꯎ
ꯅꯨ ꯅꯨꯄꯤꯁꯤꯡꯁꯨ ꯌꯥꯝ ꯂꯥꯏꯌꯦꯦ ꯑꯗꯣ ꯅꯨꯄꯤꯁꯤꯡꯗꯨ ꯀꯣꯜ ꯇꯧꯔꯛꯑꯦ ꯑꯗꯨꯒ ꯀꯣ ꯑꯗꯨꯗ ꯁꯨꯃꯥꯏꯟ ꯇꯧꯋꯦ ꯑꯗꯨ ꯃꯈꯣꯏꯁꯨ ꯌꯥꯝ ꯅꯨꯡꯁꯤ ꯍꯥꯏꯔꯗꯤ ꯃꯈꯣꯏꯒꯤ ꯂꯣꯟꯗꯨꯀꯣ
ꯑꯝ
ꯍꯥꯏꯕꯗꯤ ꯃꯁꯤꯗꯤ ꯑꯩꯈꯣꯏꯒꯤ ꯅꯠꯇꯕꯒꯤꯅ ꯄꯍꯖꯥ ꯌꯥꯝ ꯅꯨꯡꯁꯤꯅ ꯃꯈꯣꯏꯁꯦ ꯋꯥꯔꯤꯁꯦ ꯁꯥꯏꯌꯦꯕ
ꯎꯝ ꯍꯧꯖꯤꯛꯇꯤ ꯆꯥꯛ ꯆ ꯍꯥꯏꯕꯗꯤ ꯀꯔꯤꯀꯦꯟꯁꯥꯡ ꯆꯥꯕꯔꯣ
ꯍꯣꯏꯔ
ꯍꯣꯏ
ꯑꯩ ꯑꯦꯟꯗꯦꯝ ꯅ
ꯑ
ꯅꯪꯗꯤ ꯕꯣꯜ ꯉꯥꯏꯗꯣꯏꯔꯣ
ꯈꯪꯗꯦꯗ ꯍꯥꯏꯕꯗꯤ ꯄꯨꯡ ꯃꯔꯤ ꯃꯈꯥꯏ ꯐꯥꯎꯗꯤ ꯉꯥꯏꯕ ꯉꯥꯝꯃꯕ꯭ꯔ ꯍꯥꯏꯗꯤ ꯈꯪꯉ ꯍꯥꯏꯕꯗꯤ ꯄꯨꯡ ꯃꯔꯤ ꯃꯈꯥ ꯍꯥꯏꯕꯗ ꯇꯨꯝꯕꯒꯤ ꯅꯨꯡꯉꯥꯏꯕꯒꯤ ꯃꯐꯝꯅꯦ ꯃꯇꯝꯗꯨꯃꯀꯣ
ꯎꯝ
ꯑꯗꯣ ꯈꯪꯗꯦ ꯑꯩꯁꯦ ꯉꯥꯏꯁꯤꯔ ꯑꯗꯨꯒ ꯑꯂꯥꯝ ꯊꯝꯃꯁꯨ ꯇꯨꯝꯅꯤꯡꯉꯗꯤ ꯑꯂꯥꯝ ꯈꯣꯡꯉ ꯈꯣꯡꯉ ꯇꯨꯝꯃꯤꯕ
ꯑꯅꯦ ꯑꯗꯨ ꯃꯥꯥꯏ ꯇ ꯍꯕꯅꯦ
ꯍꯣꯏ ꯑꯗꯨꯅꯤ ꯈꯪꯗꯦ ꯑꯗꯨꯕꯨ ꯍꯧꯖꯤꯛꯁꯦ ꯉꯁꯤꯁꯦ ꯃꯈꯣꯏꯒꯤ ꯁꯤ ꯒꯗꯕꯁꯦ ꯌꯥꯝ ꯀꯔꯤ ꯍꯥꯏꯁꯤꯔꯥ ꯑ ꯐꯥꯒꯅꯤꯕ ꯍꯥꯏꯕꯗꯤ ꯃꯈꯣꯏꯒꯤ ꯇꯤꯝꯗꯣ ꯌꯥꯝ ꯐꯖꯕꯒꯤ ꯇꯤꯝꯁꯤꯡꯅꯤꯕ
ꯎꯝ ꯅꯪꯗꯤ ꯀꯩ ꯇꯤꯝ ꯁꯞꯄꯣꯔꯠ ꯇꯧꯗꯣꯏꯔꯣ
ꯉꯁꯤꯗꯤ ꯑꯩꯁꯦ ꯄꯣꯔꯇꯒꯣꯜ ꯇꯧꯒꯦ
ꯑ ꯑꯣꯏ ꯇ ꯇ ꯔꯅꯥꯗꯣ ꯁꯥꯎꯗꯅꯤꯡꯉ
ꯍꯣꯏ ꯍꯣꯏ ꯑꯗꯨꯅꯦ ꯑꯗꯨꯕꯨ ꯈꯪꯅꯤꯗ ꯍꯣꯏ ꯍꯣꯏ ꯑꯗꯨꯅꯤ ꯑꯗꯨꯒ ꯁꯥꯎꯔꯒ ꯇꯤꯚꯤ ꯃꯅꯨꯡꯗ ꯁꯨꯃꯥꯏꯅ ꯇꯧꯋꯤ ꯑꯃꯒꯤ ꯔꯤꯌꯦꯁꯟ ꯑꯃꯒ ꯇꯧꯋꯦꯕꯀꯣ
ꯃꯥꯒꯤ ꯁꯨ ꯇꯥꯗꯕ ꯀꯨꯏꯔꯦꯕ
ꯍꯣꯏ ꯍꯣꯏ ꯑꯁꯦꯡꯕꯅꯤ
ꯀꯣꯏ ꯔꯕꯅꯦ ꯔꯔꯣꯅꯗꯧꯒꯤꯗꯤ
ꯍꯣꯏ ꯒꯣꯁꯨ ꯆꯟꯗꯦ ꯑꯗꯨꯒ ꯑꯗꯨ ꯁꯨꯃꯥꯏꯅ ꯇꯧꯧꯦ
ꯍꯥꯏꯗꯤ ꯍꯟꯗꯛꯁꯨ ꯑꯦꯋꯥꯔꯗ ꯀꯩꯀꯥꯁꯨ ꯀꯩꯝ ꯐꯪꯒꯗꯧ ꯂꯩꯇ꯭ꯔꯦꯕ
ꯑ ꯃꯥꯗꯤ ꯃꯥꯡꯒꯅꯤ ꯌꯥꯔꯣꯏ
ꯅꯣꯡꯗꯤ ꯁꯤꯅꯦ ꯑꯁꯤ ꯁꯤ ꯒꯦꯝ ꯉꯝꯗ꯭ꯔꯗꯤ ꯂꯣꯏꯔꯅꯦ
ꯍꯣꯏ ꯃꯥꯒꯤꯗꯤ ꯂꯥꯛꯄꯒꯤ ꯆꯍꯤ ꯃꯔꯤꯗ ꯂꯥꯛꯄꯗ ꯃꯥꯁꯤ ꯁꯤꯅꯥꯍꯔꯣꯏꯕꯀꯣ ꯃꯥꯡꯒꯦ ꯁꯤꯅꯥꯍꯟꯅꯤꯡꯁꯨ ꯎꯄꯥꯏ ꯂꯩꯕ ꯃꯃꯥꯡꯒꯦ ꯆꯍꯤꯗꯣ
ꯍꯣꯏ
ꯑꯣ ꯑꯗꯨꯗꯅꯤꯕ
ꯗꯤ ꯅꯨꯡꯁꯤꯔꯔꯨꯅ ꯑꯗꯣꯁꯦ ꯃꯥꯒꯤ ꯋꯥꯔꯤꯗꯤ ꯑꯗꯨꯝ ꯅꯨꯡꯁꯤꯕꯅꯦ
ꯍ ꯔꯣꯅꯥꯗꯣ ꯑꯃ ꯃꯁꯤꯒꯤ ꯋꯥꯔꯤꯁꯤ ꯍꯥꯏꯕꯗꯤ ꯃꯥꯅ ꯃꯈꯣꯏꯅ ꯑꯉꯥꯡ ꯄꯤꯛꯂꯤꯉꯩꯗ ꯀꯔꯝꯃ ꯍꯥꯏꯅ ꯃꯈꯣꯏꯁꯦ ꯁꯞꯄꯣꯔꯠ ꯇꯧꯕ꯭ꯔꯥ ꯑꯗꯨ ꯀꯔꯝ ꯍꯥꯏꯅ ꯍꯤꯡꯂꯤꯤꯕ꯭ꯔꯥ ꯑꯗꯨꯒꯤ ꯃꯈꯣꯏꯒꯤ ꯋꯥꯔꯤꯗꯣ ꯄꯥꯕ ꯃꯇꯝꯗ ꯌꯥꯝ ꯅꯨꯡꯁꯤꯕ ꯑꯗꯨꯗꯅꯦ ꯑ ꯑ ꯀꯗ ꯐꯁꯦ
ꯎꯝ
ꯌꯥꯗ꯭ꯔꯤꯗ ꯍꯥꯏꯕꯗꯤ ꯆꯦꯟꯁꯨ ꯆꯦꯟꯕ ꯉꯝꯗ꯭ꯔꯦ
ꯆꯦꯟꯕ ꯉꯝꯗꯦ ꯃꯥꯗꯤ ꯆꯍꯤ ꯐꯣꯔꯇꯤ ꯄ꯭ꯂꯁ ꯌꯥꯎꯈ꯭ꯔꯕꯅꯤꯅꯀꯣ
ꯍꯣꯏꯣꯏ ꯑꯗꯨꯗꯣ ꯃꯥꯁꯦ ꯗꯤ ꯀꯣꯠꯂꯒ ꯐꯝꯃꯒ ꯂꯩꯔꯒꯔꯒ ꯕꯣꯜ ꯄꯨꯔꯛꯄ ꯑꯃꯛ ꯉꯥꯔꯤꯕꯀꯣ
ꯑ
ꯑ ꯑꯗꯨꯕ ꯅꯪꯗꯤ ꯆꯤꯡꯗ ꯂꯩꯕ꯭ꯔꯣ
ꯍ ꯆꯤꯡꯗ ꯑꯗꯨꯝ ꯂꯩꯌꯦ ꯑꯩꯗꯤ
ꯑꯣ ꯌꯥꯝ ꯐꯖꯔꯦ
ꯆꯤꯡꯗ ꯂꯩꯃꯟꯕꯁꯤꯅ ꯑꯃꯨꯛ ꯋꯥꯔꯦꯅꯦ
ꯑꯁ ꯆꯤꯡꯗ ꯂꯩꯕꯗꯤ ꯅꯨꯡꯉꯥꯏꯕꯅꯤꯍꯦ
ꯍꯣꯏ ꯅꯨꯡꯗꯤ ꯅꯨꯡꯉꯥꯏ ꯍꯥꯏꯔꯁꯨ
ꯍꯣꯏ ꯇꯝꯄꯥꯛꯇ ꯂꯩꯕꯁꯤꯡꯗꯤ ꯑꯁ ꯅꯨꯡꯁꯥ ꯁꯥꯃꯟꯕꯒ ꯅꯨꯡꯁꯤꯠꯁꯨ ꯂꯩꯇꯕꯒꯀꯣ
ꯎꯝ
ꯑꯗꯣ ꯆꯤꯡꯗ ꯂꯩꯕꯁꯤꯡꯗꯤ ꯅꯨꯡꯁꯤꯠ ꯂꯩꯌꯦ ꯏꯁꯤꯡ ꯑꯝ ꯀꯌ꯭ꯥꯁꯥ ꯍꯥꯏ ꯅꯨꯡꯁꯤꯠꯁꯨ ꯂꯩꯑꯦ ꯅꯨꯡꯁꯥꯁꯨ ꯂꯩꯑꯦ ꯂꯧ ꯆꯠꯂꯒ ꯄꯦꯁ ꯅꯨꯡꯉꯥꯏꯔꯒ ꯏꯟꯖꯣꯏꯃꯦꯟ ꯀꯁꯨ ꯂꯩꯌꯦꯕꯀꯣ
ꯍꯣꯏ ꯃꯥꯅꯤ
ꯊꯛꯅꯤꯡꯕ ꯆꯥꯅꯤꯡꯕ ꯆꯠꯅꯤꯡꯕ ꯃꯐꯝꯗꯥ ꯆꯠꯄ ꯌꯥꯏꯕ ꯉꯥ ꯐꯥꯕꯒꯨꯝꯕ ꯑꯗꯨꯒ ꯁꯥ ꯀꯩꯁꯦ ꯐꯥꯕꯒꯨꯝꯕ ꯍꯣꯏ ꯍꯣꯏ ꯇꯥꯕ ꯑꯗꯨꯒ ꯀꯔꯤꯒꯤ ꯆꯠꯅꯤꯡꯕ ꯈꯨꯝ ꯑꯗꯨꯒ ꯏꯃꯥꯟꯅꯕꯁꯤꯡꯒ ꯄꯨꯟꯅ ꯆꯠꯂꯒ ꯚꯔꯒꯤ ꯃꯅꯥꯛꯇ ꯇꯨꯝꯂꯒ ꯉꯥ ꯐꯥꯕꯀꯨꯝꯕ ꯑꯗꯨꯗꯨ ꯑꯗꯨꯒꯤꯅꯦ ꯆꯤꯡꯗ ꯂꯩꯕꯒꯤ ꯄꯨꯟꯁꯤ ꯌꯥꯝ ꯅꯨꯡꯉꯥꯏꯕ ꯍꯥꯏꯕꯗꯣ
ꯃꯥꯅ
ꯑꯗꯨꯒꯥ ꯍꯧꯖꯤꯛꯀꯥꯟꯁꯦ ꯀꯔꯤ ꯀꯔꯤ ꯊꯕꯛ ꯇꯧꯔꯤꯒꯦ ꯍꯥꯏꯕꯗꯤ
ꯑꯩ ꯊꯕꯛꯁꯦ ꯇꯧꯕꯗꯗ ꯋꯥꯥꯡꯗꯤ ꯇꯧꯔꯝꯕꯅꯦ ꯑꯗꯨ ꯆꯥꯡ ꯃꯇꯝ ꯆꯥ ꯆꯥꯗꯕꯅꯤꯅ
ꯍꯣꯏ ꯑꯗꯨꯅꯦ ꯑꯗꯨ ꯍꯧꯖꯤꯛꯀꯥꯟꯒꯤ ꯐꯤꯕꯝꯁꯦ ꯌꯦꯡꯕꯗꯀꯣ
ꯎꯝ
ꯌꯥꯗꯦꯕ
ꯄ꯭ꯔꯣꯗꯤ ꯆꯤꯟ ꯏꯅꯥꯎ ꯀꯌꯥ ꯑꯣꯏꯒꯦ
ꯍꯥꯏꯔꯣ
ꯑꯥ
ꯑꯩꯗꯤ ꯑꯩꯒ ꯄꯥꯔꯒ ꯃꯔꯤꯛ ꯃꯉꯥ ꯂꯏꯀꯣ
ꯑꯥ
ꯑꯩꯒꯤ ꯃꯉꯥ ꯂꯌꯦ ꯅꯨꯄꯥ ꯑꯍꯨꯝ ꯅꯨꯄꯤ ꯑꯅꯤ
ꯑꯥ
ꯑꯍꯨꯝ ꯅꯨꯄꯤ ꯑꯅꯤ ꯂꯩ ꯑꯗꯨꯒ ꯑꯩꯒꯤ ꯇꯥꯆꯧ ꯑꯃ ꯂꯩꯨ ꯑꯗꯣ ꯑꯩꯒ ꯑꯃꯨꯛꯀ ꯑꯩꯒꯤ ꯃꯈꯥꯗ ꯑ ꯑꯍꯨꯝ ꯂꯩ
ꯌꯥꯝ ꯆ ꯃꯅꯥꯏꯕꯅꯤ
ꯑꯣ ꯅꯨꯄꯤ ꯀꯌꯥ ꯅꯨꯄꯥ ꯀꯌꯥꯅꯣ
ꯆꯝ ꯃꯅꯩ ꯅꯣꯏ
ꯑꯣ ꯑꯣ ꯑꯁ ꯐꯖꯔꯅꯦ ꯑꯗꯨꯗꯤ
ꯌꯥꯝꯐꯖꯔꯦ
ꯃꯄꯥꯅ ꯀꯣꯏꯊꯣꯛꯁꯤꯔ ꯈꯂꯝꯃꯤ ꯑꯁꯥꯏꯗ
ꯍꯣꯏ ꯍꯣꯏ ꯑꯗꯨ ꯆꯠꯅꯤꯡꯒꯦ ꯍꯥꯏꯔꯗꯤꯀꯣ꯫
ꯎꯝ꯫
ꯑꯗꯨꯕꯨ ꯊꯕꯛ ꯍꯥꯏꯕꯁꯤ ꯃꯄꯥꯟꯗ ꯆꯠꯂꯁꯨ ꯊꯕꯛ ꯑꯐꯕ ꯂꯩꯇ꯭ꯔꯗꯤꯀꯣ ꯍꯥꯏꯕꯗꯤ ꯑꯩꯈꯣꯏ ꯃꯄꯥꯟꯗ ꯆꯠꯂꯗꯤ ꯃꯦꯇ꯭ꯔꯣꯄꯣꯂꯤꯇꯤꯟꯗ ꯆꯠꯂꯗꯤ ꯃꯈꯣꯏꯁꯨ ꯕꯔꯥꯒꯨꯝꯕ ꯑꯗꯨꯗ ꯌꯥꯝ ꯋꯥꯡꯉꯤꯕ꯫
ꯎꯝ꯫
ꯑꯗꯨꯒ ꯊꯕꯛ ꯀ ꯍꯥꯏꯁꯤꯔꯥ ꯊꯕꯛꯁꯦ ꯑ ꯄꯤꯛꯔꯤꯕ ꯊꯕꯛꯁꯨ ꯔꯤꯒꯨꯂꯔ ꯇꯧꯕꯒꯨꯝꯕꯀꯣ꯫ ꯑꯗꯨ ꯂꯩꯔꯗꯤ ꯌꯥꯏ ꯑꯗꯨꯕꯨ ꯔꯤꯒꯨꯂꯔ ꯇꯧꯗꯕ ꯀꯨꯝꯕ ꯑꯗꯨꯗ ꯀꯨꯝꯕꯗꯤ ꯑꯁ ꯍꯤꯡꯕ ꯉꯝꯃꯔꯣꯍꯦ꯫
ꯍꯣꯏ ꯃꯥꯅꯦ꯫ ꯄꯩꯁꯥ ꯈꯔ ꯂꯩꯕꯁꯤꯡꯅꯝ ꯄꯥꯟ ꯊꯣꯛꯣꯛꯄꯁꯨ ꯅꯨꯡꯉꯥꯏꯕꯅꯦꯗ꯫
ꯍꯣꯏ-ꯍꯣꯏ ꯑꯗꯨꯅꯤ ꯈꯨꯠꯇ ꯄꯩꯁꯥꯒꯨꯝꯕ ꯀꯣꯟ ꯂꯩꯔꯗꯤ ꯑꯁ꯫ ꯌꯥꯝ ꯅꯨꯡꯉꯥꯏꯒꯅꯤ
ꯑꯗꯗꯗꯤ ꯃꯒꯦꯅ ꯋꯥ
ꯍꯣꯏ ꯍꯣꯏꯃꯦ ꯎꯝ꯫
ꯆꯠꯅꯤꯡꯕ ꯃꯐꯝꯗꯤ ꯌꯥꯝꯕ꯫
ꯍꯣꯏ-ꯍꯣꯏ ꯆꯠꯅꯤꯡꯕ ꯃꯐꯝꯁꯤ ꯌꯥꯝꯃꯦ ꯑꯗꯨ ꯍꯣꯏ꯫
ꯀꯣꯏꯊꯣꯛꯅꯤꯡꯕ ꯖꯒꯥꯗꯤ ꯌꯥꯝ ꯂꯩꯌꯦꯅꯦ꯫
ꯆꯨꯝꯃꯦ-ꯆꯨꯝꯃꯦ ꯑꯗꯨꯕꯨ ꯃꯔꯝ ꯑꯃꯅ ꯂꯩꯗꯕꯀꯣ
ꯎꯝ꯫
ꯑꯟꯗꯨꯒꯤꯅꯤ꯫ ꯑꯗꯨ ꯅꯍꯥꯒꯤ ꯄꯨꯟꯁꯤ ꯍꯥꯏꯕꯁꯦ ꯅꯨꯡꯉꯥꯏꯅ ꯂꯩꯔꯕꯅꯦ ꯄꯩꯁꯥ ꯂꯩꯁꯨ ꯂꯩꯇ꯭ꯔꯁꯨ꯫
ꯎꯝ꯫
ꯑꯗꯨꯅꯤꯕ꯫
ꯑꯁ꯫
ꯍꯌꯦꯡꯗꯤ ꯕ꯭ꯔꯣꯗꯤ ꯑ ꯀꯃꯥꯏꯃꯨꯛ ꯇꯧꯔꯅꯤ ꯗꯤꯟꯁꯦ ꯀꯃꯥꯏ ꯃꯨꯛ ꯂꯦꯜꯂꯛꯑꯅꯤ꯫
ꯍꯌꯦꯡꯔꫭ꯫
ꯎꯝ꯫
ꯍꯌꯦꯡꯗꯤ ꯑꯁ ꯈꯪꯗꯦ ꯍꯥꯏꯗꯤ ꯍꯥꯏꯕꯗꯤ ꯇꯝꯕ ꯉꯝꯗꯕꯀꯣ꯫ ꯍꯧꯔꯦꯟ ꯑꯃꯨꯛꯀ ꯕꫭꯜ ꯌꯦꯡꯔꯗꯤ ꯑꯁ ꯈꯔ ꯄꯨꯡ ꯃꯔꯤ ꯃꯔꯤ ꯃꯈꯥꯏꯗ ꯌꯦꯡꯉꯦ ꯑꯗꯨ ꯃꯔꯤ ꯃꯈꯥꯏꯗ ꯍꯧꯔꯗꯤ ꯃꯔꯤ ꯃꯈꯥꯏ
ꯎꯝ꯫
ꯑꯗꯨꯒ ꯄꯨꯡ ꯃꯔꯤ ꯃꯉꯥ ꯃꯈꯥꯏ ꯄꯨꯡ ꯇꯔꯨꯛ ꯐꯥꯎꯒꯨꯝ ꯃꯩ ꯁꯤꯟꯅꯥ ꯒꯅꯤꯕꯀꯣ꯫
ꯎꯝ꯫
ꯑꯗꯣ ꯄꯨꯡ ꯇꯔꯨꯛ ꯃꯈꯥꯏꯁꯤꯅ ꯑꯗꯨꯒ ꯄꯨꯡ ꯇꯔꯦꯠꯀꯗ ꯑꯃꯨꯛꯀ ꯇꯨꯝꯒꯨꯝ꯫
ꯎꯝ꯫
ꯇꯨꯝꯃꯒꯤ ꯆꯥꯟꯁ ꯂꯩꯔꯣꯏꯕ꯭ꯔꯥꯀꯣ ꯅꯨꯡꯗꯥꯡꯉꯗꯤ ꯍꯥꯏꯗꯤ ꯚꯣꯏꯁꯅ ꯑꯃꯨꯛ ꯉꯥꯏꯔꯗꯤꯀꯣ
ꯎꯝ
ꯅꯪꯗꯤ ꯊꯕꯛꯀꯨꯝꯕ ꯑꯗꯨꯒ ꯇꯧꯔꯕ꯭ꯔꯥ ꯑꯗꯨꯒ ꯂꯧꯒꯨꯝꯕ ꯇꯧꯕ꯭ꯔꯥ
ꯂꯧꯒꯨꯝꯕ꯭ꯔꯥ
ꯍꯣꯏ
ꯍꯣꯏ ꯂꯒꯨꯝꯕꯗꯤ ꯇꯧꯋꯦ ꯑꯗꯣ ꯍꯌꯦꯡꯗꯤ ꯆꯠꯄ ꯍꯌꯦꯡꯗꯤ ꯑꯩꯈꯣꯏꯒꯤꯗꯤ ꯄꯨꯔꯥ ꯂꯣꯏꯔꯦꯗ ꯐꯧ ꯊꯥꯒꯗꯧꯕ ꯈꯛꯇ ꯉꯥꯏꯒ
ꯑꯣ ꯑꯣ ꯑꯣ ꯑꯁ ꯐꯧ ꯊꯥꯕꯁꯨ ꯌꯥꯝ ꯅꯨꯡꯉꯥꯏꯕꯅꯦ ꯍꯦꯛ ꯒ꯭ꯔꯨꯞ ꯒ꯭ꯔꯨꯞ ꯆꯠꯂꯒꯀꯣ
ꯎꯝ ꯐꯧ ꯊꯥꯕꯗꯤ ꯈꯔ ꯅꯨꯡꯉꯥꯏꯔꯦ ꯑꯗꯣ ꯑꯁ ꯑꯃꯨꯛ ꯐꯧ ꯊꯥꯕ ꯂꯣꯏꯔꯒ ꯂꯩꯗꯅ ꯃꯥꯒꯤ ꯄꯥꯝꯕꯤ ꯆꯦꯡ ꯄꯥꯝꯕꯤ ꯈꯤꯇꯪ ꯍꯧꯕ ꯀꯥꯟꯗ ꯑꯩꯈꯣꯏ ꯅꯥꯄꯤ ꯃꯆꯥ ꯃꯆꯥꯁꯤꯡ ꯑꯃꯨꯛ ꯐꯣꯏꯕ ꯆꯠꯄꯗꯅꯣ ꯎꯝꯇꯗꯤ ꯀꯥꯡꯉꯗꯕ ꯑꯃ ꯂꯩꯗꯅ ꯑꯩꯈꯣꯏ ꯀꯣꯛ ꯂꯣꯝꯅ ꯑꯩꯈꯣꯏ ꯄꯥꯏ ꯄꯥꯏꯕꯗ
ꯍꯣꯏ ꯆꯨꯝꯃꯦ ꯆꯨꯝꯃꯦ ꯑꯗꯨꯗꯤ
ꯎꯝ꯫
ꯈꯪꯪꯗꯦꯗ꯫
ꯅꯣꯏꯗꯤ ꯆꯤꯡꯒꯤ ꯂꯧꯕꯨꯛ ꯑꯣꯏꯅ ꯇꯧꯔꯝꯅꯤꯀꯣ꯫ ꯆꯤꯡꯒꯤ ꯂꯧ ꯑꯥ ꯂꯧꯒꯤ ꯆꯤꯡ ꯂꯧꯧ ꯍꯥꯏꯅ ꯂꯩꯗꯨꯅ ꯍꯁꯤꯡꯅ
ꯍꯣꯏ ꯍꯣꯏ
ꯃꯥꯏ ꯇꯧ
ꯑꯩꯈꯣꯏꯗꯤ ꯆꯤꯡ ꯆꯤꯡꯒꯤ ꯂꯧ ꯍꯥꯏꯕꯁꯦ ꯀꯔꯤ ꯍꯥꯏꯁꯤꯔꯥ ꯃꯣꯔꯣꯛꯀꯨꯝꯕ ꯂꯐꯣꯛꯀꯨꯝꯕ ꯈꯛꯅꯦ ꯑꯩꯈꯣꯏꯗ ꯆꯤꯡꯗ ꯊꯝꯃꯁꯤꯀꯣ
ꯎꯝ
ꯥ ꯀꯩ ꯍꯥꯏꯁꯤꯔꯥ ꯑꯗꯨꯒꯤ ꯑ ꯃ ꯀꯨꯝꯕꯥ ꯑꯗꯨꯒ ꯂꯐꯣꯏꯀꯨꯝꯕ ꯑꯗꯨ ꯑꯇꯣꯞꯄꯒꯨꯝꯕꯗ ꯆꯤꯡꯗ ꯊꯝꯃꯦ ꯑꯗꯨꯕꯨ ꯑꯣꯀꯦꯁꯦ ꯑꯩꯈꯣꯏ ꯄꯦꯗꯤꯒꯨꯝꯕꯗꯤꯀꯣ ꯑꯩꯈꯣꯏꯗ ꯑꯩꯈꯣꯏꯁꯨ ꯂꯧ ꯁꯨꯏꯕ
ꯎꯝ